ꯇꯥꯕꯔ‌ꯣ ꯅꯪ ꯆꯩ ꯆꯥꯅꯤ
ꯀꯩꯒꯤ
ꯅꯪ ꯆꯩ ꯆꯥꯅꯤ ꯃꯔꯝ ꯌꯥꯝ ꯂꯩ ꯆꯥꯁ ꯃꯔꯝ ꯌꯥꯝ ꯂꯩ
ꯀꯔꯟ ꯇꯨꯔꯟ ꯇꯪꯔꯒꯅꯨ
ꯅꯪ ꯆꯩ ꯌꯥꯝ ꯅꯤꯔꯦ ꯌꯥꯝ ꯅꯤꯔꯦꯅꯦ
ꯀꯩꯅꯣ
ꯀꯨꯏꯔꯔꯣꯏ
ꯀꯩꯒꯤꯅꯣ
ꯄꯔ‌ꯦꯡ ꯇꯧꯕꯅꯤꯗ ꯐꯥꯒꯤ ꯇꯧꯕꯅꯤ
ꯐꯣꯟ ꯇꯧꯔꯛꯑꯒ ꯆꯩꯩ ꯆꯥꯅꯤ ꯀꯥꯏ ꯆꯠꯂ‌ꯣ
ꯄ꯭ꯔꯦꯡ ꯀꯥꯏ ꯅꯪ ꯅꯨꯡꯁꯤꯕꯒꯤꯀꯣ ꯅꯪ ꯅꯨꯡꯁꯤꯕꯒꯤ ꯂꯥꯛꯅꯕꯅꯤꯗ
ꯇ
ꯀꯩꯩꯗꯧꯔꯤꯒꯦ
ꯇꯨꯝꯃꯒꯦ
ꯑꯦ ꯉꯟꯃꯟꯗꯔ‌ꯣ
ꯇꯨꯝꯃꯨ ꯇꯨꯝꯃꯨ
ꯑꯣ ꯍ
ꯉꯟꯃꯟꯗꯔꯣ ꯇꯨꯝ ꯇꯨꯝꯃꯒ ꯍꯥꯏꯁꯤꯕꯨ
ꯉꯟꯗꯦ
ꯉꯟꯂ‌ꯦꯍ‌ꯦ ꯄꯨꯡ ꯅꯤꯄꯥꯟ ꯕꯥꯩ ꯇꯥꯗ꯭ꯔꯤ ꯍꯣꯔꯦꯟ ꯈꯣꯡꯅ ꯆꯠꯇ꯭ꯣꯏꯔꯥ ꯀꯥꯏꯅ ꯍꯪꯉꯦ
ꯑ ꯇꯖꯤ ꯀꯩꯅꯅꯦ ꯈꯣꯡꯅ ꯂꯥꯛꯑꯗꯤ ꯀꯣꯜ ꯇꯧꯕ ꯌꯥꯏꯅ
ꯅꯠꯇꯗ ꯍꯣꯔꯦꯟꯦꯟ ꯍꯣꯣꯔꯦꯟ ꯀꯣ ꯍꯣꯔꯦꯟ ꯇꯧꯗꯣꯏ ꯅꯠꯇ꯭ꯔꯣ ꯍꯣꯔꯦꯟ ꯇꯧꯕꯗꯣ ꯅꯪ ꯍꯧꯖꯤꯛ ꯇꯨꯝꯕꯒꯤꯩꯗꯤ ꯍꯣꯔꯦꯟ ꯀꯃꯥꯏꯅ ꯇꯧꯗꯣꯏꯅꯣ ꯍꯣꯡ
ꯑ ꯅ ꯑꯣ ꯍ ꯇꯧꯔꯁꯦ ꯍꯥꯏꯕꯗꯨꯗ ꯍꯣꯏ ꯍꯣꯏ ꯍꯥꯏꯕꯤꯒꯦ ꯍꯧꯖꯤ
ꯅꯠꯇꯦ ꯑꯩꯅ ꯍꯥꯏꯕꯗꯤ ꯅꯪ ꯅꯪꯒꯤ ꯇꯨꯝꯃꯒꯦ ꯍꯥꯏꯕꯗꯨꯗ ꯍꯥꯏꯕꯅꯤ ꯇꯨꯝꯃꯒꯦ ꯍꯥꯏꯕꯗꯨꯗ ꯅꯪꯒꯤ ꯇꯨꯝꯃꯗꯤ ꯍꯣꯔꯦꯟ ꯀꯃꯥꯏꯅ ꯇꯧꯗꯔꯤꯅꯣ ꯍꯥꯏꯕꯅꯤꯅꯦ
ꯀꯥꯏꯗ ꯍꯧꯖꯤꯛ ꯇꯃꯁ ꯍꯣꯔꯦꯟꯦꯟ ꯇꯃꯁꯨ ꯀꯥꯏꯗ
ꯅꯅꯤ ꯑ ꯁꯤ ꯅꯪ ꯒ꯭ꯌꯥꯟꯗꯅꯦ ꯇꯨꯝꯕꯒꯤꯗꯤ ꯀꯩꯁꯨ ꯀꯥꯏꯗꯦꯅꯦ ꯅꯪ ꯍꯧꯖꯤꯛ ꯇꯨꯝꯃꯒꯦ ꯍꯥꯏꯔꯁꯨ ꯅꯪ ꯍꯧꯖꯤꯛ ꯇꯨꯝꯃꯒꯗꯤ ꯑꯩ ꯍꯣꯔꯦꯟ ꯍꯦꯟ ꯂꯣꯏꯔꯒ ꯐꯣꯟ ꯇꯧꯕ ꯀꯃꯥꯏꯅ ꯐꯣꯟ ꯇꯧꯗꯣꯏꯅꯣ ꯍꯥꯏꯕꯅꯤꯗ ꯄ ꯅꯍꯁꯤ ꯄꯣꯏꯅ ꯀꯌꯥ
ꯇꯨꯝꯃ ꯗꯤꯄꯥ ꯈꯜꯂꯔꯦ
ꯎꯝ ꯎ ꯅꯪꯒꯤ ꯋꯥꯗ꯭ꯔꯤꯕ ꯖꯦꯔꯣ ꯃꯥꯔꯛ ꯐꯪꯉꯅꯤ ꯋꯥꯅꯤ ꯀꯥꯟꯗ ꯁꯦꯠꯔꯥꯟꯗꯣꯏꯔ ꯐꯔꯦꯡꯗꯣꯏꯔꯥ ꯌꯥꯝ ꯉꯥꯡꯉꯤꯅꯤ ꯆꯩ ꯁꯥꯒꯦꯔꯥ ꯄꯣꯏꯟꯗ ꯂꯧꯗꯦꯅꯦ ꯋꯥꯉꯥꯡꯁꯦ ꯑꯩꯅ ꯍꯥꯏꯁꯦ ꯒ꯭ꯌꯥꯟ ꯇꯥꯗꯦꯕ ꯅꯠꯇ꯭ꯔꯣ
ꯇꯅꯤꯡꯗꯦ
ꯒ꯭ꯌꯥꯟ ꯇꯥꯗꯦꯕ ꯆꯨꯝ ꯁ ꯃꯪꯗ ꯍꯈꯣꯏ ꯃꯪ ꯅꯨꯡꯉꯥꯏꯕ ꯑꯃ ꯃꯪꯉꯒ꯭ꯔ ꯍꯧꯒ ꯂꯩꯒ ꯃꯉ ꯃꯉ
ꯔꯅꯤꯡꯒꯤ
ꯃꯪꯒ ꯐꯝꯕꯗꯣ ꯑꯗꯨꯒꯨꯝꯕꯅꯦꯕꯅ ꯍꯧꯖꯤꯛ ꯋꯥ ꯍꯥꯏꯗꯨꯗꯤ ꯅꯠꯇ꯭ꯔꯣ
ꯅꯪ ꯅꯪꯅꯦ ꯅꯪ ꯅꯪ ꯅꯪ ꯅꯪ ꯅꯪ ꯅꯪ ꯅꯪ ꯅꯪ
ꯏꯁꯩ ꯆꯥꯒꯅꯤ ꯅꯪ
ꯌꯦꯟ ꯆꯥꯒꯦ ꯍꯥꯏꯔꯒ ꯍꯋꯥꯏ ꯆꯥꯏ ꯌꯥꯝ ꯅ ꯀ ꯑ
ꯌꯦꯟ ꯆꯥꯔ ꯀꯩꯗꯧꯗꯣꯏꯅꯣ ꯍꯋꯥꯏꯅ ꯍꯦꯟꯅ ꯍꯥꯎꯋꯦ
ꯎꯝ ꯑꯗꯨ ꯑꯩꯁꯨ
ꯅꯣꯡꯃ ꯇꯥ ꯑꯗꯨ ꯃꯦ ꯞ ꯁꯕꯤ ꯏꯗꯥꯡꯔ
ꯀꯔꯤ ꯍꯥꯏꯕ꯭ꯔꯥ ꯃꯗꯨꯣ ꯃꯗꯨꯣ ꯊꯥꯅ ꯇꯕꯥꯛ
ꯂꯦꯆꯤꯟ
ꯀꯆꯤꯅꯠꯇꯦ
ꯊꯥꯟ ꯊꯥꯟ ꯇꯕ ꯑꯇꯤꯌꯥꯔꯣ
ꯑꯌꯥ ꯅꯠꯇꯦ
ꯑꯇꯤꯌꯥꯗ ꯄꯥꯏꯔꯤꯕ ꯂꯩꯆꯤꯜ
ꯅꯠꯇ ꯎꯝ ꯉꯥꯟꯕꯗꯣ ꯃꯆꯥ ꯃꯆꯥ ꯉꯥꯟꯕꯗꯣ
ꯑꯣ ꯊꯧꯋꯥ ꯃꯁꯥ
ꯑꯣ ꯑꯣ ꯑꯣ ꯑꯗꯨ ꯊꯣꯛꯄ꯭ꯔꯥ
ꯑꯗꯨꯣ ꯎꯗꯅ ꯊꯥ ꯐꯥꯎ ꯎꯋ ꯎ ꯎ ꯈꯈꯥ ꯎ ꯂꯩꯦꯆꯦꯜ ꯅꯂꯣꯏ ꯀꯊꯥꯡꯔ
ꯑꯣ
ꯂꯩꯆꯤꯅ ꯂꯣꯏ ꯀꯨꯞꯁꯤꯟ ꯀꯔꯤ ꯊꯥꯕ ꯀꯔꯤ ꯀꯔꯤ ꯊꯋꯥꯟ ꯃꯤ ꯆꯥꯡꯕꯒꯦ
ꯃꯥꯛꯣ
ꯍꯣꯏ ꯑꯩꯗꯤ ꯍꯣꯔꯦꯟ ꯆꯥꯡꯗ ꯑꯃꯨꯛ ꯏꯔꯨꯖꯗꯗꯤ ꯇꯨꯝꯕ ꯌꯥꯔꯣꯏ ꯎꯃꯥꯡꯒ ꯅꯝ ꯂ ꯂꯥꯎꯔꯦ ꯏꯁꯥꯁꯦ
ꯅꯪꯗꯤ ꯀꯅꯥ ꯍꯥꯏꯅꯧꯍꯦꯛ ꯍꯥꯏꯏꯍꯦ ꯑꯆꯥꯔ ꯇꯧꯅꯕ꯭ꯔꯣ
ꯑ ꯑ ꯇꯧ ꯍꯩꯕ꯭ꯔꯣ ꯅꯪꯕꯨꯣ
ꯑꯥ ꯉꯥꯏꯇ
ꯑꯁꯧꯔꯔ ꯑꯣꯃ ꯑꯁꯥꯏ ꯁꯤ ꯑꯩꯈꯣꯏ ꯅꯧꯔꯤꯉꯩꯗꯅ ꯍꯥꯎꯋꯅꯦ ꯁꯤꯁ ꯍꯥꯎꯔꯦ ꯑꯣꯝꯃꯒ ꯃꯨꯜꯂꯒ ꯑꯃ ꯆꯥꯉ
ꯑꯩ ꯁꯥꯎꯔꯨꯍꯦ ꯑꯗꯨꯃꯥꯏꯅ ꯇꯧꯕꯗꯣ
ꯁꯤꯇꯄ
ꯄꯥꯝꯕꯤꯗ ꯃꯨꯟꯕꯗꯨꯅ ꯍꯥꯎꯕꯅꯦ
ꯀꯌꯥ
ꯄꯥꯝꯕꯤꯗ ꯃꯨꯜꯂꯒ ꯍꯦꯛꯄꯗꯨꯅ ꯍꯥꯎꯕꯅꯦꯕ
ꯑꯦ ꯎꯃꯒ ꯃꯨꯜꯂꯀꯥꯟꯗ ꯑꯗꯨꯝ ꯆꯥꯒꯦ ꯅꯪꯒꯤꯁꯨ ꯍꯌꯦꯡ ꯄꯤꯨꯔꯣ ꯆꯥꯒꯦꯔꯣ
ꯑꯥ
ꯍꯥꯎꯕ ꯍꯥꯎ ꯇꯕꯤꯗꯤꯗꯤꯈꯟꯗꯦ
ꯆꯅꯤꯒꯦ
ꯅꯪ ꯁ ꯍꯩꯗꯣꯁꯅꯤꯡ ꯀꯣ ꯍꯥꯏ ꯇꯝ
ꯎ ꯆꯔꯦ
ꯅꯨꯃꯤꯠ ꯅꯤꯅꯤ ꯍꯨꯝꯅꯤ ꯂꯥꯏꯛ ꯊꯝꯃꯒꯗꯤ ꯃꯨꯟꯒꯗꯕ ꯃꯌꯥꯝ ꯌꯥꯎꯔꯦ
ꯎꯝ ꯇꯂꯦ ꯄꯨꯍꯅ ꯐꯝ ꯐꯝ ꯂꯩ ꯏꯗꯤ
ꯀꯔꯤ
ꯄꯣꯅꯥꯕ ꯈꯥꯎ ꯂꯩꯇ
ꯈꯥꯎ ꯇꯔꯥꯁꯨ ꯃ ꯄꯨꯅꯕ ꯈꯥꯎꯕꯗꯤ ꯂꯩꯔꯣꯏꯍꯦ ꯑꯗꯨ ꯀꯅꯦꯕ ꯍꯩꯅꯧꯗꯤ ꯂꯩꯔꯛꯏ ꯍꯩꯅꯪ ꯈꯥꯎꯗꯗꯤ ꯍ ꯅꯅꯤꯗꯦꯠꯇꯣ ꯁꯅꯤꯗꯦꯠꯇꯣ
ꯎꯝ ꯆꯠꯅꯤꯡꯉꯗꯤ ꯑꯩꯈꯣꯏ ꯂꯩꯀꯥꯏꯒꯤ ꯌꯥꯝ ꯂꯩ ꯑꯗꯨ ꯆꯥꯔ ꯂꯣꯏꯔꯦ
ꯍꯣꯏ ꯍꯣꯏ ꯍꯣꯏ ꯌꯥꯔꯦ ꯇꯣꯛꯄꯤꯔꯣ ꯇꯣꯛꯄꯤꯔꯣ ꯃꯈꯥ ꯇꯥꯕꯤꯔꯅꯨ ꯆꯁ
ꯁ
ꯑꯩ ꯀꯩꯗꯧꯕ
ꯆꯥꯒꯅꯤ ꯅꯪ
ꯆꯍꯤ ꯆꯅꯤꯡꯗꯤ ꯆꯠꯇꯣꯛꯏ ꯎꯝꯣꯡ ꯇꯔ ꯆꯥꯡꯣ ꯇꯨꯝꯕꯥ ꯍꯦꯛ ꯆꯪꯕꯒꯥ ꯅꯣꯡ ꯇꯥꯔ ꯅꯨꯡꯉꯥꯏꯅꯤ
ꯎꯝ
ꯇꯨꯝꯕꯁꯨ ꯅꯨꯡꯉꯥꯏꯔꯅꯤ ꯃꯪ
ꯌꯦꯡ ꯉꯅ ꯂꯥꯛꯀꯣ
ꯅꯪꯅꯦ ꯑꯩꯗꯤ ꯁꯤꯗ ꯂꯩꯔꯕꯅꯦ ꯅꯪꯅꯦ ꯂꯩ
ꯅꯪ ꯉꯥꯏꯔꯒ ꯂꯩꯑꯣ ꯍꯌꯦꯡꯗꯤ ꯑꯩ ꯑꯗꯨꯝ ꯉꯥꯏꯔꯒ ꯂꯩ
ꯑ ꯑꯁꯤꯒꯤ ꯗꯨꯀꯥꯟꯗꯣ ꯈꯕꯔ ꯂꯩꯇꯦ ꯍꯥꯏꯌꯦ ꯈꯕꯔꯗꯣ ꯃꯣꯏ ꯃꯣꯏꯔꯥꯡ ꯑꯗ ꯆꯄꯌꯥ ꯑꯗꯨꯝ ꯄꯨꯏ ꯍꯥꯏꯌꯦ ꯗꯨꯀꯥꯟ ꯑꯥꯗ ꯐꯝꯃꯦꯅꯀꯣ
ꯇꯖꯤ ꯀꯗꯥꯏꯗ ꯂꯧꯒꯅꯤ
ꯀꯪꯗꯦ ꯕꯖꯥꯔꯗ ꯍꯪꯅꯤꯡ ꯌꯥꯏ ꯍꯪꯁꯤ ꯀꯥꯏꯗ ꯍꯪꯒꯦꯅꯣ ꯈꯪꯗꯦꯅꯦ ꯍꯪꯕ ꯄꯥꯝꯁꯦ ꯑꯩꯈꯣꯏ ꯊꯕꯛ ꯇꯧꯃꯤꯟꯅꯕ ꯁꯤꯒꯤ ꯀꯩꯅꯣꯖꯦ ꯃꯌꯨꯝꯗ ꯂꯩꯒꯤ ꯂꯩ ꯍꯥꯏ ꯈꯔ
ꯎꯝ
ꯑꯗꯨ ꯌꯥꯝꯗꯤ ꯂꯩꯇꯦ ꯍꯌꯦꯡ ꯉꯁꯥꯏ ꯉꯟꯅ ꯍꯥꯏꯔꯒꯗꯤ ꯄꯨꯕꯤꯔꯛꯄ ꯌꯥꯕꯅꯦꯕ ꯑꯩ ꯀꯅꯥ ꯈꯪꯉꯤ ꯃꯥ ꯑꯩꯉꯣꯟꯗ ꯂꯩꯕ꯭ꯔꯥ ꯀꯁꯨ ꯈꯪꯗꯦ
ꯃꯌꯨꯝ ꯌꯥꯝ ꯂꯥꯞꯄ꯭ꯔꯣ
ꯃꯌꯨꯝ ꯈꯪꯗꯦꯗ ꯖꯒ ꯥꯂꯥꯞꯇꯤ ꯂꯥꯞꯇꯕꯅꯤ ꯁꯤ ꯀꯩꯅꯣꯗꯤ ꯂꯞꯇꯕꯅꯤ ꯃꯌꯨꯝ ꯃꯌꯨꯝꯗꯨ ꯀꯎꯒ꯭ꯔꯦꯅꯦ ꯅꯍꯥꯟꯃꯨꯛꯇꯤ ꯂꯝꯕꯤꯗ ꯑꯗꯨꯝ ꯐꯥꯎ ꯂꯥꯛꯑꯒ ꯂꯥꯛꯄꯅꯦꯕ ꯀꯥꯎꯒꯔꯦ
ꯑꯗꯣ ꯅꯪ ꯎꯝ ꯇꯨꯝꯐꯝ ꯅꯣꯏ ꯂꯩꯐꯝꯒꯤ ꯃꯅꯥꯛꯇ ꯏꯪꯈꯣꯜꯒ ꯇꯧꯕꯗꯣ
ꯑꯁ ꯑꯗꯨꯗꯤ ꯍꯪꯕ ꯅꯨꯡꯉꯥꯏꯔꯣꯏ ꯑꯩꯈꯣꯏ ꯃꯤ ꯂꯩꯅ ꯄꯥꯡꯍꯪ ꯍꯪꯒꯗ꯭ꯔꯅꯦ ꯃꯥꯅꯨꯡ
ꯈꯪꯅꯔꯗꯤ ꯍꯥꯏꯕꯅꯦꯗ
ꯀꯥꯏ ꯈꯪꯅ ꯈꯕꯔ ꯂꯧꯗꯕꯅꯤꯗ ꯈꯪꯗꯦ ꯍꯌꯦꯡ ꯍꯌꯦꯡ ꯑꯌꯨꯛ ꯂꯩꯕꯩꯗꯤ ꯂꯥꯏꯔꯤꯉ ꯂꯩꯅꯕ ꯐꯥꯎ ꯂꯩꯗ꯭ꯔꯗꯤ ꯈꯔ ꯇꯥꯗ꯭ꯔꯅꯤ ꯍꯌꯦꯡ ꯑꯌꯨꯛꯅꯦꯛ ꯈꯒ ꯅ ꯍꯧꯒꯠꯂꯒ ꯃꯣꯢ ꯁ꯭ꯏꯗ ꯋꯥꯀꯤꯡ ꯋꯥꯛꯀꯤꯡ ꯆꯠꯄ ꯀꯥꯡꯕꯨꯨꯗꯣ ꯂꯩꯔꯝꯕꯗꯤ ꯑꯩꯐꯩ ꯍꯪꯒꯦ ꯈꯕꯔ ꯂꯩꯕ꯭ꯔꯅ
ꯎꯝ ꯀꯥꯎꯔꯦ ꯑꯃꯨꯛ ꯍꯥꯏꯔꯒꯗꯤ
ꯑꯗꯨ ꯂꯩꯇꯗꯤ ꯈꯪꯗ꯭ꯔꯦ ꯀꯥꯎꯔ ꯀꯥꯎꯔꯦ ꯀꯩꯅꯣ ꯀꯥꯎꯗꯤ ꯂꯥꯏꯔꯦ ꯍꯌꯦꯡ ꯍꯧꯒꯠꯄ ꯉꯝꯗꯦ ꯇꯣꯛꯇꯣꯢꯅꯦ
ꯅꯣꯏ ꯚꯔꯥ ꯇꯧꯕ ꯗꯨꯀꯥꯟ ꯃꯅꯥꯛꯁꯤꯡꯗꯨꯗꯤ ꯂꯩꯔꯣꯏꯗ꯭ꯔꯣ
ꯎꯝ ꯍꯪꯒꯦ ꯍꯌꯦꯡ ꯏꯅꯥꯎ ꯅꯨꯨꯄꯥꯅꯪ ꯂꯩꯕ꯭ꯔꯥꯪꯉ ꯍꯪꯉꯣ ꯍꯥꯏꯒꯦꯀꯣ
ꯑ ꯑꯗꯣ ꯁꯥꯏꯟꯁ ꯁꯦꯟꯇꯔ ꯅꯠꯇꯕ ꯑꯩ ꯑꯗꯨ ꯃꯣꯏꯁꯨ ꯂꯧꯗ꯭ꯔꯣ
ꯍꯣꯏ ꯗꯨꯀꯥꯟ ꯂꯣꯏ ꯂꯩꯗꯨꯗꯤ ꯗꯨꯀꯥꯟꯒꯤ ꯑꯗꯨꯝ ꯁꯤꯖꯤꯟꯅꯕꯅꯦ ꯈꯔ ꯈꯔꯗꯤ
ꯊꯣꯏꯔꯁꯨ ꯑꯗꯨꯒ ꯀꯩꯅꯣ ꯎꯝ ꯏꯕꯥꯅꯤ ꯑ ꯑꯆꯥꯄꯣꯠ ꯂꯧꯐꯝꯗꯣ ꯈꯪꯕ꯭ꯔꯥ
ꯎꯝ
ꯍꯅꯨꯕꯤꯗꯣ
ꯍꯣꯏꯅꯦ
ꯑꯗꯨ ꯃꯣꯏꯁꯨ ꯂꯧꯕ꯭ꯔꯥ
ꯃꯣꯏꯅ ꯈꯕꯔ ꯑꯗꯨꯝ ꯂꯩ ꯂꯧꯕꯅꯦ ꯃꯣꯏꯒꯤ ꯃꯣꯏꯗꯨ ꯗꯨꯀꯥꯟ ꯇꯧ ꯑꯣꯏꯗꯗꯤ ꯗꯨꯀꯥꯟ ꯌꯀꯥ ꯑꯌꯨꯝ ꯁꯤꯖꯤꯟꯅꯕꯅꯦꯕ ꯍꯣꯏ ꯍꯥꯏꯅꯔꯗꯤ ꯍꯪꯗꯤ ꯍꯪꯒꯦ
ꯗꯨꯀꯥꯟ ꯁꯤꯖꯤꯟꯅꯔꯁꯨ ꯃꯪꯒꯟꯒꯨꯝꯕꯩ ꯌꯣ ꯍꯧꯖꯤꯛꯇꯤ ꯃꯪꯒꯟꯒꯨꯝꯕꯁꯨ ꯄꯦꯛꯀꯦꯠ ꯂꯣꯏ ꯇꯧꯅꯔꯦꯗꯅ ꯁꯤꯡꯖꯨ ꯇꯧꯕꯁꯤꯡꯅ ꯈꯕꯔ ꯂꯛꯅꯧ ꯇꯧꯕꯅꯦꯕ
ꯑꯗꯨꯅ ꯀꯃꯥꯏꯅ ꯑꯃꯨꯛ ꯊꯧꯑꯣꯏꯅ ꯃꯨꯛ ꯍꯥꯏꯗꯜꯂꯤꯔꯣ
ꯑꯁ
ꯑꯣ ꯍꯩ ꯍꯌꯦꯡ ꯌꯦꯡꯉꯁꯤ ꯑꯩꯩꯅ ꯋꯥꯔꯒꯗꯤ ꯅꯪ ꯍꯌꯦꯡ ꯂꯥꯛꯄꯗ ꯑꯗꯨꯒꯤ ꯀꯩꯅꯣꯗ ꯀꯨꯝꯗꯕ ꯌꯥꯔꯦꯀꯣ
ꯎꯝ
ꯃꯆꯤꯟꯖꯤꯗ ꯒꯨꯝꯗꯔꯒ ꯕꯖꯔ ꯍꯥꯏ ꯍꯥꯏ ꯒꯞꯃꯤꯟꯅꯩ ꯌꯥꯏꯕ ꯕꯖꯔꯗ ꯍꯥꯏꯒꯃꯤꯅꯕ ꯌꯥꯔꯦ ꯑꯗꯤ ꯈꯕꯔ ꯅꯪ ꯈꯕꯔ ꯍꯥꯏꯕꯗꯨ ꯀꯨꯏꯗ꯭ꯔꯤꯅꯦꯀꯣ ꯑꯩ ꯅꯍꯥꯟ ꯆꯥꯛ ꯆꯥꯕ ꯆꯠꯄꯗꯣ ꯑꯗꯨꯗ ꯍꯥꯏꯈ꯭ꯔꯕ ꯕꯣ
ꯎꯝ ꯍꯥꯏꯗꯦ
ꯑꯗ ꯍꯥꯏꯔꯒꯗꯤ ꯀꯅꯣ ꯇꯧꯑꯟꯅꯤ ꯑꯗꯨꯏꯅꯦ ꯗꯨꯀꯥꯟ ꯀꯁꯨ ꯍꯪꯕꯤ ꯌꯥꯗꯦ ꯑ ꯊꯦꯡ ꯂꯩꯅꯦ
ꯄꯥꯏꯕ ꯃꯥꯂꯦ
ꯁꯌꯥꯝ ꯃꯥꯂꯦ ꯀꯥꯏ ꯍꯥꯏꯔꯃꯣꯏꯌ ꯍꯥꯏꯔꯒꯗꯤ ꯍꯪꯕ ꯌꯥꯕꯅꯤ ꯑꯗꯨ ꯅꯨꯃꯤꯠꯇꯣ ꯑꯠ ꯑꯗꯨꯒꯤ ꯂꯝꯕꯤꯗꯣ ꯑꯩ ꯐꯥꯎꯋꯦꯕ ꯀꯩꯅꯣꯒꯤ ꯑꯣꯔꯦꯟꯇꯤꯌꯥꯔ ꯑꯗꯨꯗꯥꯏꯗ ꯄꯨꯡ ꯐꯥꯎꯋꯦꯕ ꯑꯩ
ꯎꯝ
ꯍꯥꯥ ꯍꯥꯏꯕ ꯃꯂꯦ ꯀꯥꯏꯅ
ꯍꯌꯦꯡ ꯑꯗꯨꯝ ꯇꯧꯔꯁꯤꯁꯦ ꯀꯣ
ꯑꯁ ꯍꯣꯏ ꯇꯨꯝꯅꯤꯡꯈꯔꯦꯗ ꯀꯩꯌꯣ ꯉꯁꯥꯏ ꯅꯨꯡꯊꯤꯟ ꯍꯣꯏ ꯏꯖꯥꯡ ꯅꯨꯡꯊꯤꯟꯁꯨ ꯇꯨꯝꯃꯦ ꯍꯧꯖꯤꯛꯁꯨ ꯑꯃꯨꯛ ꯇꯨꯝꯅꯤꯡꯉꯦ ꯒ꯭ꯌꯥꯟ ꯌꯦꯟ ꯇꯥꯗ꯭ꯔꯦ
ꯐꯩꯅꯦ ꯇꯨꯝꯅꯤꯡꯉꯗꯤ
ꯀꯔꯤꯒꯤ ꯐꯕ꯭ꯔꯣ ꯊꯕꯛ ꯂꯣꯏꯗ꯭ꯔꯤꯉꯩꯗ ꯄꯨꯡ ꯇꯥꯗꯔꯤꯉꯩꯗ ꯇꯨꯝꯅꯤꯡꯉꯗꯤ ꯀꯥꯏꯗꯩ
ꯍꯧꯖꯤꯛ ꯄꯨꯡ ꯀꯌꯥ ꯇꯥꯔꯒꯦ
ꯎꯝ ꯄꯨꯡ ꯀꯌꯥ ꯇꯥꯗ ꯉꯥꯏꯔꯤꯌ ꯋꯥꯠꯂꯤ ꯌꯥꯝ ꯋꯥꯠꯂꯤ
ꯎꯝ
ꯌꯥꯝ ꯊꯦꯡꯕ ꯃꯥꯜꯂꯨꯔꯕꯣ ꯍꯧꯖꯤꯛꯇ ꯃꯝꯃꯤ ꯃꯝ ꯃꯝꯗꯔꯛꯇ ꯉꯥꯏꯔꯤꯌꯦ ꯍꯧꯖꯤꯡꯀ ꯅꯣꯡꯉꯥꯏꯃꯡꯗꯣ ꯑꯩꯅ ꯃꯝꯗ ꯉꯥꯏꯔꯤꯑꯦꯕ
ꯍꯝ ꯑꯩꯖꯦ ꯇꯨꯝꯅꯤꯉꯦ
ꯎꯝ ꯇꯨꯝꯅꯤꯡꯅꯤ
ꯁꯦꯡꯕ ꯇꯨꯝꯅꯤꯡꯉꯦ
ꯀꯩꯒꯤꯅꯣ
ꯀꯔꯤꯅꯣ ꯑꯝ ꯃꯈꯣꯟ ꯑꯃ ꯀꯔꯤ ꯍꯥꯏꯖꯤꯔꯦ ꯅꯨꯡꯗꯥꯡꯗ ꯌꯦꯟ ꯌꯦ